ꯍꯜꯂꯣ ꯇꯨꯝꯗ꯭ꯔꯤ
ꯌꯦꯁ
ꯊꯨꯝꯗꯔ꯭ꯤꯌꯦ
ꯍꯣꯏ
ꯄꯨꯡ ꯀ꯭ꯌꯥꯗ ꯇꯨꯃꯒꯥꯗꯣꯏꯅꯣ
ꯍꯧꯖꯤꯛ ꯍꯧꯖꯤꯛ ꯏꯕꯥꯅꯤ ꯋꯥꯔꯤ ꯁꯥꯟꯅꯕ ꯂꯣꯏꯔꯗꯤ ꯇꯨꯝꯃꯅꯤ ꯍꯣꯏ
ꯎ ꯕꯣꯜ ꯌꯦꯡꯉꯔꯣꯏ
ꯎꯝ ꯌꯦꯡꯉꯔꯣꯏꯗ ꯎꯝ ꯑꯩꯗꯤ ꯍꯧꯖꯤꯛꯀꯤ ꯃꯦꯁꯁꯦ ꯅꯦꯃꯥꯔ ꯅꯦꯃꯥꯔꯒꯤ ꯑꯣꯏꯕꯅꯤꯅ ꯑꯩꯗꯤ ꯅꯦꯃꯥꯔ ꯐꯣꯟ ꯐꯦꯟ ꯑꯣꯏꯗꯕꯅꯤꯅ ꯌꯦꯡꯅꯤꯡꯗ꯭ꯔꯦꯕ
ꯎꯝ ꯐꯩꯌꯦ ꯐꯩꯌꯦ
ꯇꯤꯡꯇꯣꯡ ꯐꯣꯟꯒꯤꯁꯨ ꯗꯤꯞꯂꯤꯀꯦꯁꯟꯅꯥ
ꯅꯨꯡꯁꯤ ꯑꯌꯨꯛꯇꯗꯤ ꯄꯨꯡ ꯀꯌꯥꯗꯥ ꯍꯧꯒꯠꯄ꯭ꯔꯣ
ꯑꯌꯨꯛ ꯑꯌꯨꯛ ꯄꯨꯡ ꯇꯔꯦꯠꯇ ꯍꯧꯒꯠꯂꯤ
ꯑꯣ ꯌꯥꯍꯧ ꯉꯟꯂꯤꯅꯦ
ꯀꯗꯥꯏꯗꯒ ꯉꯟꯕꯅꯣꯗ ꯁꯤꯐꯥꯎ ꯊꯦꯡꯉꯦ ꯍꯥꯏ ꯁꯤꯐꯥꯎ ꯊꯦꯡꯉꯦ ꯍꯥꯏꯔꯤꯕꯅꯦ ꯑꯩꯈꯣꯏ ꯏꯅꯦ ꯏꯪꯅꯦꯅ
ꯎ ꯅꯪꯒ ꯅꯪꯒꯤ ꯅꯪꯒꯤ ꯅꯃꯥꯒ ꯇꯨꯝꯗꯦ ꯅꯪꯗꯦ
ꯍꯣꯏ ꯇꯨꯝꯗꯦ
ꯅꯪꯒꯤ ꯏꯅꯦꯒ
ꯍꯣꯏ
ꯅꯪꯒꯤ ꯏꯅꯦ ꯍꯥꯏꯕꯁꯤ
ꯑꯩꯈꯣꯏ ꯄꯥꯕꯨꯡꯒꯤ ꯑꯩꯈꯣꯏ ꯄꯥꯕꯨꯡꯒꯤ ꯃꯆꯥꯅꯦ ꯃꯆꯟꯅꯨꯄꯤ
ꯑꯣ
ꯈꯣꯏ ꯄꯥꯕꯨꯡꯒꯤ ꯃꯆꯟꯅꯨꯄꯤꯅꯦ
ꯉꯁꯤꯗꯤ ꯋꯥꯔꯤ ꯌꯥꯝ ꯁꯥꯕ ꯁꯥꯕ꯭ꯔꯣ ꯃꯤꯁꯤꯡꯒ
ꯑꯩꯗꯤ ꯈꯗꯥꯡ ꯊꯥꯗꯥꯃꯟꯗꯅ ꯈꯨꯗꯥꯡꯁꯦ ꯌꯥꯗ꯭ꯔꯦꯅꯦ
ꯈꯥꯗꯥꯡ ꯌꯥꯝ ꯊꯥꯗꯔꯝꯗꯧ ꯃꯥꯜꯂꯦꯅꯦ ꯍꯣꯏꯅꯦ ꯅꯪꯁꯦ
ꯈꯗꯥꯥꯡ ꯊꯥꯗꯃꯟꯕꯒꯤ ꯉꯁꯥꯏ ꯀꯩꯅꯣ ꯉꯥꯏꯍꯥꯛ ꯄꯣꯊꯥꯔꯕꯅꯦꯕ
ꯎꯝ
ꯉꯥꯏꯍꯥꯛꯄꯣ ꯎꯝ ꯉꯥꯏꯍꯥꯛ ꯄꯣꯊꯥꯕꯗꯨꯗ ꯑꯗꯨꯝ ꯎꯝ ꯐꯣꯟ ꯆꯥꯔꯖ ꯇꯧꯔꯦ ꯑꯗꯨꯝ ꯍꯣꯏ ꯑꯗꯨ ꯑꯗꯥ ꯇꯧꯔ ꯂꯣꯏꯔ ꯃꯇꯨꯡꯗ ꯑꯩꯈꯣꯏ ꯆꯥꯛ ꯊꯣꯡꯕ ꯈꯣꯠꯄ ꯏꯟꯖꯥꯡ ꯂꯩꯕ ꯆꯥ ꯇꯨꯄ ꯈꯣꯠꯄ ꯑꯗꯨꯝ ꯇꯧꯔꯦꯗ ꯑꯗꯨꯒ ꯂꯣꯏꯕ ꯉꯁꯥꯏ ꯅꯪꯅ ꯇꯧꯔꯛꯄꯗꯨꯁꯨ ꯑꯍꯥꯟꯕꯅꯦ
ꯑꯣ
ꯅꯪꯁꯨ ꯇꯨꯡꯇꯨꯡꯁꯤꯔꯣꯏꯗ꯭ꯔꯣ
ꯍꯥꯏꯗꯤ ꯇꯨꯝ ꯑꯩꯗꯤ ꯕꯣꯜ ꯌꯦꯡꯉꯅꯤ ꯄꯣꯜ ꯉꯥꯏꯒꯅꯤ
ꯑꯣ ꯑꯣ ꯉꯥꯏꯌꯣ ꯉꯥꯏꯌꯣ ꯕꯣꯜ ꯉꯥꯏꯕꯁꯨ ꯅꯨꯡꯉꯥꯏꯕꯅꯦ
ꯑꯣ ꯉꯥꯏꯕꯁꯨ ꯅꯨꯡꯉꯥꯏꯕꯅꯤ ꯑꯗꯨꯝ ꯉꯥꯏꯔꯒꯦ ꯉꯁꯤꯗꯤ ꯅꯪꯁꯨ ꯌꯦꯡꯁꯤ ꯍꯥꯏꯔꯒ ꯑꯣ ꯅꯪꯁꯨ ꯌꯦꯡꯁꯦ ꯍꯥꯏꯕꯅꯤꯅꯁꯤꯡꯗꯦ ꯌꯦꯡꯅꯤꯡꯗ꯭ꯔꯕꯣ
ꯌꯦꯡꯅꯤꯡꯗ꯭ꯔꯣꯏꯔ ꯑꯩ ꯍꯌꯦꯡꯕꯨ ꯊꯕꯛ ꯆꯠ ꯇꯅ ꯑꯃꯨ ꯊꯦꯡꯅ ꯍꯧꯒꯠꯔꯗꯤ ꯌꯥꯔꯔꯣꯏꯕ ꯆꯨꯝꯗ꯭ꯔꯣꯅꯦ ꯊꯦꯡꯅ ꯍꯧꯒꯠꯂꯒ ꯊꯦꯡꯅ ꯊꯕꯛ ꯆꯠꯒ ꯄꯨꯅ ꯆꯩꯔꯛꯀꯗ꯭ꯔꯕ
ꯁꯨꯝꯃꯦ ꯁꯨꯝꯃꯦ ꯑꯗꯨꯕꯨꯗꯤ ꯁꯨꯝꯃꯦ
ꯑꯗꯣ ꯅꯪ ꯍꯧꯖꯤꯛ ꯑꯩꯈꯣꯏ ꯏꯆꯦꯒ ꯋꯥꯔꯤ ꯁꯅꯕ꯭ꯔꯣ
ꯅꯪ ꯑꯩ ꯈꯪꯕꯔꯣ ꯅꯪ
ꯁꯨꯝ ꯈꯪꯕꯅꯤꯗ ꯃꯥꯅ ꯋꯥꯔꯤ ꯁꯥꯟꯅꯕꯗꯨꯗ ꯇꯥꯕ
ꯑꯁ ꯅꯪ ꯅꯥꯀꯣꯡꯖꯤ ꯌꯥꯝ ꯁꯤꯡꯂꯤꯅꯦ
ꯏꯪꯕꯅꯦ
ꯅꯛꯅꯕ꯭ꯔꯕ ꯅꯣꯏ ꯇꯨꯝꯅꯕ ꯔꯨꯝꯗꯣ
ꯎꯝ ꯅꯪꯅꯏꯌꯦ ꯃꯥꯒꯥꯏ ꯑꯗꯤ ꯗꯦꯜꯗ ꯂꯩꯃꯤꯟꯅꯕ꯭ꯔꯣ ꯃꯥꯟꯅꯔꯕꯅꯦ ꯍꯌꯦ
ꯀꯔꯤ
ꯃꯥꯒ ꯑꯩꯒ ꯂꯩꯃꯤꯟꯅꯕꯁꯦ ꯖꯦꯜꯗ ꯂꯩꯃꯤꯟꯅꯕꯒ ꯆꯞ ꯃꯥꯟꯅꯩ ꯍꯥꯏꯕ
ꯀꯩꯒꯤ ꯀꯃꯥꯏꯅ
ꯅꯛꯅ ꯏꯗꯗꯤ
ꯑꯣ
ꯑꯗꯨꯒꯤ ꯑꯗꯨ ꯑꯗꯨꯒꯤꯁꯨ ꯃꯊꯪꯊꯪ ꯊꯕꯛ ꯀꯣꯏꯕ ꯋꯥꯛꯀꯤꯡ ꯆꯦꯟꯕ ꯈꯣꯠꯄ ꯊꯕꯛ ꯇꯧꯃꯤꯟꯅꯕ ꯇꯧꯃꯤꯟꯅꯕ ꯈꯣꯠꯄꯒꯨꯝꯕꯗꯨꯁꯨ
ꯎꯝ ꯑꯗꯨꯗꯤ ꯅꯪ ꯇꯥꯔꯝꯃꯅꯤꯅꯦ ꯑꯩꯅ ꯆꯦꯒ ꯁꯥꯗꯨꯗꯤ ꯋꯥꯔꯤ ꯁꯥꯕꯗꯣ
ꯍꯣꯏ ꯇꯥꯏꯌꯦ ꯅꯪꯅ ꯅꯅꯥꯎꯨꯄꯤꯒ ꯍꯪꯕꯗꯣ ꯂꯣꯏ ꯈꯪꯉꯤ
ꯑꯩꯅ ꯍꯥꯏ ꯍꯪꯡꯕꯅꯦ ꯅꯪꯒꯤ ꯏꯅꯥꯎ ꯅꯨꯄꯤꯁꯤ ꯃꯁꯥꯛ ꯐꯖꯩꯌꯦ ꯍꯥꯏꯕꯅꯦ ꯃꯥꯕꯨ
ꯑꯨ ꯌꯥꯝ ꯑꯉꯥꯡ ꯑꯣꯏꯔꯤꯗ ꯈꯣꯠꯂꯦ ꯍꯥꯏꯕꯒꯁꯨ ꯇꯥꯏꯑ
ꯑꯁ ꯅꯀꯣꯡ ꯌꯥꯝ ꯁꯤꯡꯉꯤꯅꯦ ꯁꯤ ꯅꯨꯄꯤꯁꯦ
ꯆꯤꯡꯕꯅꯍꯦ ꯀꯔꯤꯅꯣ ꯃꯤꯅ ꯇꯥꯟꯅꯕ ꯉꯝꯕ ꯌꯥꯕ ꯅꯠꯇꯦ
ꯎꯝ ꯅꯪꯗꯤ ꯅꯁꯥꯛ ꯌꯥꯝ ꯐꯖꯩꯅꯦ
ꯈꯅꯥꯅ ꯀꯅꯥꯅ ꯑꯃꯨꯛ ꯍꯥꯏꯔꯛꯒꯦ ꯏꯆꯦꯅ ꯍꯥꯏꯔꯕ꯭ꯔꯣ
ꯍꯣꯏ ꯃꯁꯤ ꯃꯁꯤ ꯌꯥꯝ ꯐꯖꯩꯌꯦ
ꯎꯝ ꯐꯖꯕꯒꯤꯅꯦ ꯍꯧꯖꯤꯛ ꯂꯣꯡꯉ ꯂꯩꯔꯤꯁꯦ
ꯅꯪꯒꯤ ꯐꯣꯇꯣ ꯈꯔ ꯊꯥꯎꯑꯣꯅ ꯌꯦꯡꯁꯤꯅ ꯅꯁꯦꯛꯇꯣ
ꯍꯥꯥ
ꯎ ꯅꯪ ꯐꯣꯇꯣ ꯈꯔ ꯊꯥꯔꯛꯑꯣꯅꯦ ꯑꯩꯒꯤ ꯋꯥꯆꯦꯞꯇ ꯈꯔ ꯌꯦꯡꯒꯦꯕ ꯅꯪꯒꯤ ꯃꯁꯛꯇꯣ ꯅꯆꯦ ꯃꯥꯟꯕ꯭ꯔꯥ ꯌꯦꯡꯒꯦ ꯇꯧꯕꯅꯤꯗ
ꯏꯆꯦꯗꯤ ꯁꯨꯡꯃꯥꯟ ꯍꯦꯛ ꯃꯥꯟꯗ꯭ꯔꯕꯅꯤꯗ ꯑꯩꯗꯤ ꯏꯆꯦ ꯃꯥꯜꯂꯦ ꯍꯥꯏ ꯅꯪꯁꯨ꯫ ꯀꯩꯅꯣꯝ ꯇꯧꯔꯦ ꯅꯃꯤꯠꯇꯣ ꯏꯁꯄꯦꯛ ꯍꯥꯞꯄꯣ꯫
ꯅꯪꯒꯤ ꯁꯝ ꯃꯃꯥꯡꯗ ꯊꯥꯗꯕꯗꯣ ꯅꯪꯒꯤ ꯗꯤ ꯄꯤ ꯊꯝꯕꯗꯣ꯫
ꯎꯝ꯫
ꯑꯗꯨ ꯈꯔ ꯃꯥꯟꯒꯗꯧꯕꯅꯤ ꯅꯆꯦꯖꯨ ꯃꯃꯥꯡꯗ ꯊꯥꯗꯩꯅ꯫
ꯍꯣꯏ ꯑꯩꯈꯣꯏ ꯐꯦꯃꯤꯅꯤꯖꯦ ꯈꯪꯗꯦ ꯏꯆꯦꯅ ꯃꯃꯥꯡ ꯑꯃꯨꯛ ꯊꯥꯗꯩ ꯑꯩꯅ ꯑꯃꯨꯛ ꯊꯥꯗꯩ꯫ ꯑꯩꯈꯣꯏꯒꯤ ꯏꯆꯦ ꯑꯌꯥꯝꯕꯅ ꯑꯗꯨꯝ ꯃꯃꯥꯡ ꯊꯥꯗꯒꯤꯗ꯫
ꯎꯝ꯫
ꯃꯥ ꯈꯠꯇ ꯑꯣꯏꯔꯝ ꯃꯥ ꯈꯠꯇ ꯑꯣꯏ ꯑꯣꯏꯔꯝ ꯅꯠꯇꯦ ꯃꯥꯒ ꯃꯅꯥꯎꯅꯨꯄꯤ ꯄꯣꯔꯛꯑꯦ꯫ ꯑꯦꯌꯥ ꯑꯗꯨ ꯏꯆꯦꯒꯗꯤ ꯋꯥꯔꯤ ꯁꯥꯟꯅꯕ ꯅꯨꯡꯉꯥꯏꯕ꯭ꯔꯣ꯫
ꯅꯣꯏ ꯅꯆꯦꯗꯤ ꯋꯥꯔꯤ ꯁꯕ ꯌꯥꯝ ꯅꯨꯡꯉꯥꯏꯌꯦ꯫
ꯑꯣ ꯑꯩꯉꯣꯟꯗꯒꯤ ꯍꯦꯟꯅ ꯅꯨꯡꯉꯥꯏꯕ꯭ꯔꯣ꯫
ꯑꯪꯁꯨ ꯅꯆꯦ ꯆꯞꯃꯥꯟꯅꯩ꯫ ꯅꯪꯁꯨ ꯅꯆꯦꯒ ꯆꯞ ꯃꯥꯟꯅꯩꯅꯦ꯫
ꯏꯁ ꯑꯁꯦꯡꯕ ꯃꯥꯟꯅꯕ꯭ꯔꯣ꯫
ꯍꯣꯏ ꯋꯥꯔꯤ ꯁꯥꯕꯗꯤ ꯅꯪꯁꯨ ꯅꯨꯡꯉꯥꯏ ꯅꯪꯁꯨ ꯍꯩꯔꯦ ꯅꯆꯦꯁꯨ ꯍꯩꯔꯦ꯫
ꯑꯁ ꯋꯥꯔꯤ ꯁꯥꯟꯅꯕꯒꯁꯤꯅꯦ ꯀꯔꯤ ꯋꯥꯔꯤ ꯁꯥꯟꯅꯒꯦꯅꯅꯦ ꯀꯣꯛ ꯊꯥꯗꯔꯤꯅꯤ ꯈꯪꯕ꯭ꯔ ꯑꯗꯨꯁꯨ꯫
ꯀꯔꯤꯌꯦ꯫
ꯋꯥꯔꯤ ꯁꯥꯟꯅꯕꯁꯨ ꯀꯔꯤ ꯋꯥꯔꯤ ꯁꯥꯟꯅꯁꯤꯒꯦ ꯈꯣꯠꯁꯤꯒꯦꯅ ꯍꯥ꯫ ꯀꯔꯤ ꯍꯥꯡꯁꯤꯒꯦꯅ ꯈꯟꯕꯗꯕꯨꯅꯤ ꯀꯣꯛ ꯑꯃꯨꯛ ꯊꯥꯗꯕꯅꯦ ꯍꯥꯏꯕ꯫ ꯑꯗꯨꯝ꯫ ꯇꯨꯃꯤꯟꯅ ꯂꯩꯗꯣꯏ ꯁꯣꯔꯛꯕꯨꯗꯤ ꯇꯨꯃꯤꯟꯅ ꯂꯩꯔꯗꯤ ꯃꯥ ꯅꯪꯁꯨ ꯑꯩꯁꯨ ꯇꯨꯝꯅꯤꯡꯉꯛꯀꯅꯤꯕ꯫
ꯎꯝ꯫
ꯑꯗꯨꯅ ꯇꯨꯝ ꯑ ꯀꯔꯤ ꯍꯥꯏꯌꯣ꯫
ꯍꯥꯏꯌꯣ ꯍꯥꯏꯌꯣ꯫
ꯍꯥꯏꯔꯣ ꯍꯥꯏꯔꯣ ꯅꯪ ꯍꯥꯏꯒꯗꯕꯗꯣ ꯍꯥꯏꯔꯣ꯫
ꯅꯪ ꯑꯩꯒ ꯁꯥꯟꯅꯔꯗꯤ ꯑꯩꯗꯤ ꯇꯨꯨꯝ ꯑꯩꯒ ꯁꯥꯟꯅꯔꯗꯤ ꯇꯨꯝꯅꯤꯡꯉꯣꯏꯗ ꯅꯪ꯫ ꯅꯨꯡꯁꯤ ꯋꯥꯔꯤ ꯉꯥꯛꯇꯪ ꯁꯥꯒꯗꯕꯅꯤ ꯑꯩꯗꯤ꯫
ꯐꯠꯖꯩꯅꯦ ꯑꯗꯨꯁꯨ ꯌꯥꯏ ꯁꯥꯟꯅꯕ ꯌꯥꯏ꯫
ꯎꯝ ꯅꯪ ꯅꯨꯡꯁꯤꯅꯕ ꯂꯩꯔꯕꯣ ꯅꯨꯄꯥ ꯀꯣꯏꯕ ꯂꯩꯌꯦꯕꯣ꯫
ꯂꯩꯇꯤꯔ ꯌꯥꯝ ꯑꯉꯥꯡ ꯑꯣꯏꯔꯤꯌꯦ ꯑꯩꯈꯣꯏꯗꯤ꯫
ꯗꯥ ꯑꯗꯨꯅꯩ꯫ ꯂꯩꯒꯤꯅꯨ ꯂꯩꯒꯤꯅꯨ꯫
ꯂꯩꯔꯒꯅꯦ ꯋꯥꯒꯗꯕꯅꯤ ꯑꯁ ꯈꯠꯅꯩꯌꯦ꯫ ꯐꯥꯔꯒ ꯑꯃꯨꯛ ꯂꯥꯎꯅꯕ ꯈꯣꯠꯄꯒꯨꯝꯕ ꯑ
ꯃꯁꯛ ꯃꯁꯛ ꯃꯁꯛ ꯌꯥꯝ ꯐꯖꯩ꯫ ꯅꯪ ꯅꯁꯛ ꯌꯥꯝ ꯐꯖꯩ ꯑꯗꯨꯒꯤ ꯂꯩꯁꯥꯕꯤ ꯐꯖꯅ ꯃꯄꯨꯡ ꯐꯥꯔꯦꯕ ꯀꯥꯟꯗ ꯒ꯭ꯌꯥꯟ ꯇꯥꯔꯦ꯫ ꯅꯠꯇꯦꯀꯣ ꯅꯠꯇ꯭ꯔꯥ꯫
ꯍꯣꯏꯅꯦ ꯎꯝ
ꯑꯕꯦ ꯑꯩꯒꯤ ꯅꯪ ꯑꯩꯒꯤ ꯁꯦꯚ ꯇꯧꯕ꯭ꯔꯥ ꯉꯁꯥꯏ ꯑꯩꯅ ꯁꯦꯚ ꯇꯧꯕ ꯍꯥꯏꯕꯗꯣ ꯐꯥꯒꯤ ꯇꯧꯕ ꯃꯥꯜ ꯁꯦꯚ ꯇꯧꯔꯝꯃꯣꯏ
ꯔꯍꯤꯡ ꯍꯣꯏ ꯁꯦꯚ ꯇꯧꯔꯦ ꯁꯦꯚ ꯇꯧꯔꯦ ꯅꯪꯒꯤ ꯃꯤꯡ ꯄꯨꯜꯅꯤ
ꯨꯒꯨꯗ ꯒꯨꯗ ꯁꯦꯚ ꯇꯧ ꯇꯧꯕꯩꯗꯤ ꯐꯩ
ꯎꯝ ꯑꯁ ꯁꯦꯚ ꯇꯧꯗ꯭ꯔꯗꯤ ꯀꯩꯅꯣꯍꯦ
ꯁꯦꯚ ꯇꯧꯗ꯭ꯔꯗꯤ ꯆꯩꯅ ꯐꯨꯒꯦꯅꯤ
ꯎꯝ ꯅꯠ ꯅꯪꯒꯤ ꯅꯝꯕꯔꯕꯨ ꯁꯦꯚ ꯇꯧꯔꯒꯦꯅ ꯉꯥꯏꯔꯕꯅꯦ ꯑꯩꯗꯤ
ꯑꯩ ꯆꯩꯅ ꯐꯨꯕ ꯂꯥꯛꯀꯦꯅ ꯂꯩꯕꯅꯤ ꯅꯪꯒꯤ ꯌꯨꯝꯗ
ꯂꯥꯛꯑꯣ ꯂꯥꯛꯑꯣ ꯑꯩꯒꯤ ꯆꯩ ꯄꯥꯏꯔꯒ ꯂꯦꯞꯄꯒ ꯂꯩꯔꯝꯒꯦ
ꯎꯝ ꯎꯝ ꯎꯝ ꯅ ꯑꯩ ꯊꯣꯛꯂꯛꯄ ꯀꯥꯟꯗ ꯍꯣꯏ ꯌꯥꯏ ꯌꯥꯏ ꯑꯩ ꯃꯊꯪ ꯆꯍꯤ ꯅꯠꯇ꯭ꯔꯗꯤ ꯗꯤꯁ ꯏꯌꯔ ꯊꯣꯔꯛꯄ ꯌꯥꯏ ꯑꯗꯨꯗ ꯅꯆꯦꯁꯨ ꯅꯁꯛ ꯎꯕ ꯑꯣꯏꯅ ꯅꯪꯁꯨ ꯎꯕ ꯑꯣꯏꯅ ꯀꯣꯏꯕ ꯂꯥꯛꯀꯦꯀꯣ ꯅꯈꯣꯏ ꯌꯨꯝꯗ
ꯑꯣ ꯍꯥ ꯅꯪ ꯌꯨꯝꯗ ꯀꯩꯅꯣꯗ ꯂꯩꯇꯕ꯭ꯔꯥ ꯃꯄꯥꯟꯂꯣꯝꯗ ꯂꯩꯕ꯭ꯔꯥ
ꯑꯩꯩ ꯁꯤꯂꯣꯡꯗ ꯂꯩ ꯁꯤꯂꯣꯡꯗ
ꯁꯣꯝꯗ
ꯁꯤꯂꯣꯡꯗ
ꯑꯣ ꯑꯣ ꯑꯩꯗꯤ ꯁꯣꯝꯗ ꯍꯥꯏꯒꯨꯝ ꯇꯥꯕ
ꯁꯤꯂꯣꯡꯗ ꯂꯩꯌꯦ ꯁꯤꯂꯣꯡꯗ
ꯍꯣ ꯍꯣ ꯂꯩꯌꯨ ꯂꯩꯌꯨ ꯌꯥꯝ ꯅꯨꯡꯉꯥꯏꯔꯝꯒꯅꯤ ꯂꯩꯕ
ꯅꯨꯡꯉꯥꯏꯌꯦ ꯀꯣꯏꯅꯤꯡꯉꯥꯏ ꯃꯐꯝ ꯌꯥꯝ ꯂꯩꯕꯅꯤꯀꯣ ꯁꯤꯂꯣꯡꯗꯗꯤ ꯀꯣꯏꯕ ꯂꯥꯛꯎꯅ
ꯈꯪꯗꯦꯗ ꯂꯥꯡ ꯀꯣꯏꯕ ꯂꯥꯛꯑꯣ ꯍꯥꯏꯔꯗꯤ ꯅꯪ ꯂꯧꯕ ꯂꯥꯛꯀꯗꯕꯅꯤ
ꯍꯣꯏꯅꯦ ꯆꯨꯝꯃꯦꯅꯦ ꯅꯪꯅ ꯍꯥꯏꯕꯗꯣ ꯅꯪꯅ ꯀꯣꯏꯅꯤꯡꯉꯦ ꯍꯥꯏꯕ ꯅꯪꯅ ꯀꯣꯏꯅꯤꯡꯉꯦ ꯍꯥꯏꯗꯤ ꯂꯥꯛꯀꯅꯤꯗ
ꯑꯝ
ꯀꯩꯅꯣ ꯑꯩꯁꯦ ꯌꯥꯝ ꯉꯝꯕꯅꯤ ꯑꯩꯖꯤ ꯌꯥꯝ ꯉꯝꯕ ꯅꯨꯄꯥꯅꯤ ꯅꯪꯅ ꯂꯥꯛꯑꯣ ꯍꯥꯏꯔꯗꯤ ꯗꯥꯏꯔꯦꯛ ꯂꯥꯛꯀꯅꯤ ꯑꯩꯗꯤ ꯊꯥꯖꯗꯕ꯭ꯔꯣ ꯊꯥꯖꯗꯕ ꯃꯥꯜꯂꯤꯍꯦ
ꯈꯔ ꯈꯔ ꯍꯦꯁ
ꯀꯔꯤꯔ ꯋꯥꯈꯟ ꯌꯥꯝ ꯈꯟꯅꯨ ꯅꯪꯁꯦ ꯀ꯭ꯔꯤ ꯀ꯭ꯔꯤ ꯇꯧꯕ꯭ꯔꯣ ꯑꯩꯅ ꯍꯪꯔꯒ ꯑꯩꯅ ꯍꯥꯏꯔꯒ ꯅꯪꯁꯦ ꯑ ꯉꯍꯥꯛ ꯂꯩꯔꯒ ꯄꯥꯎꯈꯨꯝ ꯄꯤꯔꯛꯑꯦꯅꯦ ꯀꯔꯤꯗꯧꯕ‍꯭ꯔꯥ ꯗꯥꯏꯔꯦꯛ ꯗꯥꯏꯔꯦꯛ ꯗꯥꯏꯔꯦꯛ ꯗꯥꯏꯔꯦꯛ ꯄꯥꯎꯈꯨꯝ ꯄꯤꯅꯦ
ꯗꯥꯏꯔꯦꯛꯗꯦ ꯍꯧꯖꯤꯛ ꯄꯨꯡ ꯌꯥ ꯇꯥꯔꯒꯦ ꯑꯩꯁꯦ ꯕꯣꯜ ꯌꯦꯡꯁꯤꯔꯥ ꯇꯧꯕ
ꯕꯣꯜ ꯌꯦꯡꯉꯣ ꯕꯣꯜ ꯌꯦꯡ ꯍꯧꯗ꯭ꯔꯤꯐꯥꯎ ꯑꯩ ꯋꯥꯔꯤ ꯁꯥꯅꯤ ꯅꯪꯒꯥ
ꯑꯁ ꯑꯗꯨꯗꯤ ꯄꯨꯡ ꯑꯅꯤ ꯑꯍꯨꯝ ꯑꯣꯏꯔꯅꯤꯍꯦ
ꯅꯠꯇꯦ ꯕꯣꯜꯗꯤ ꯄꯨꯡ ꯑꯃꯗꯁ ꯍꯧꯒꯗꯕꯅꯤ ꯑꯃ ꯃꯈꯥꯏꯗ ꯑꯗꯣ ꯍꯧꯖꯤꯛ ꯕꯥꯔꯣ ꯃꯈꯥꯏ ꯇꯥꯗ꯭ꯔꯤ ꯀꯔꯤꯅꯣꯅꯦ
ꯑꯗꯨꯗꯤ ꯄꯨꯡ ꯑꯃꯒ ꯀꯌꯥꯔꯣ ꯋꯥꯠꯂꯤꯖꯦ
ꯄꯨꯡ ꯑꯃꯐꯥꯎ ꯁꯥꯁꯤꯀꯣ ꯌꯥꯏꯌꯦꯀꯣ ꯁꯥꯕꯤꯔꯣ ꯅ ꯉꯁꯤꯗꯤ ꯑꯩꯕꯨ ꯐꯥꯔꯁ ꯇꯥꯏꯝ ꯅꯤ ꯀꯔꯤꯔꯣ
ꯍꯣꯌꯅꯦ ꯐꯥꯔꯁ ꯇꯥꯏꯝꯗ ꯐꯥ ꯐꯥꯔꯁ ꯇꯥꯏꯝꯗ ꯑꯗꯨꯝ ꯁꯥꯟꯅꯅꯤꯡꯕ ꯃꯇꯝ ꯐꯥꯎ ꯁꯥꯟꯅꯕ ꯍꯥꯏꯕꯗꯨꯅꯤ
ꯑꯗꯨꯅꯦ ꯅꯪꯁꯦ ꯌꯥꯝ ꯐꯩꯅꯦ ꯅꯨꯄꯤ ꯑꯇꯣꯞꯄ ꯃꯅꯗꯦꯅꯦ
ꯀꯃꯥꯏꯅ ꯃꯥꯟꯅꯗꯕ
ꯅꯨꯄꯤ ꯑꯇꯣꯞꯄꯗꯤ ꯍꯥꯏꯕ ꯌꯥꯝ ꯏꯟꯗꯦ ꯅꯪꯗꯤ ꯍꯥꯏꯕ ꯌꯥꯝ ꯏꯜꯂꯦ
ꯑꯩꯅ ꯍꯥꯏꯔꯛꯄ꯭ꯔꯣ ꯅꯠꯇ꯭ꯔꯒ ꯅꯪꯅ ꯍꯥꯏꯔꯛꯄ꯭ꯔꯣ
ꯀꯩꯔꯣ ꯑꯩꯅ ꯍꯥꯏꯔꯛꯄꯅꯦ ꯅꯨꯄꯤ ꯑꯇꯣꯞꯄꯗꯤ ꯍꯥꯏꯕ ꯏꯟꯗꯦꯕ ꯅꯪꯗꯤ ꯍꯥꯏꯕ ꯌꯥꯝ ꯏꯜꯂꯦꯕꯥ ꯌꯥꯝ ꯐꯩꯌꯦꯕ
ꯍꯣꯏꯁ ꯅꯪ ꯅꯨꯄꯤ ꯑꯇꯣꯞꯄ ꯀꯅꯥ ꯀꯅꯥꯗ ꯍꯥꯏꯔꯨꯔꯒꯦ ꯍꯥꯏꯁꯦ ꯍꯥꯏꯕ ꯏꯟ
ꯅꯠꯇꯦ ꯑꯩꯅꯥ ꯍꯥꯏꯕꯗꯤ ꯅꯨꯄꯤ ꯑꯇꯣꯞ ꯈꯥꯔꯤ ꯑꯁꯤꯒꯤ ꯀꯔꯤꯔꯥ ꯏꯃꯥꯟꯅꯕꯤ ꯑꯗꯨꯝ ꯏꯃꯥꯟꯅꯕꯤꯁꯤꯡ ꯋꯥ ꯉꯥꯡꯕ ꯀꯥꯟꯗ ꯃꯣꯏ ꯃꯆꯤꯟ ꯌꯥꯝ ꯀꯜꯂꯦ ꯅꯝꯗ ꯅꯪꯗꯤ ꯀꯟꯕ ꯑꯣꯏꯗꯦ ꯅꯝꯗ
ꯆꯤꯟ ꯀꯟꯕꯤꯗꯤ ꯄꯥꯝꯗꯦꯍꯦ ꯑꯩꯖꯨ
ꯃꯆꯤꯟ ꯆꯥꯕꯦꯡ ꯆꯕꯦꯡ ꯉꯥꯡꯉꯤꯗꯣ ꯃꯆꯤꯟ ꯃꯆꯤꯟꯕꯟꯗꯣ ꯄꯥꯏꯔ ꯂꯪꯅꯤꯡꯉꯤꯅꯦ
ꯑꯩꯒꯤ ꯑꯥ ꯑꯥ ꯎꯝ ꯐꯝꯁꯦ ꯀꯩꯔꯥ ꯅꯪ ꯂꯥꯎꯠ ꯏꯁꯄꯤꯀꯔ ꯊꯥꯕ ꯌꯥꯗꯦꯀꯣ ꯁꯤꯁꯦ
ꯍꯣꯏ ꯊꯥꯕ ꯌꯥꯗꯦ